ꯍꯜꯂꯣ
ꯍꯜꯂꯣ
ꯇꯥꯔꯕꯣ
ꯇꯥꯔꯕꯣ
ꯇꯥꯔꯦ ꯇꯥꯔꯦ ꯇꯥꯔꯕꯣ
ꯇꯥꯔꯦ ꯇꯥꯔꯦ
ꯑꯣ ꯌꯥ
ꯀꯩꯗꯧꯔꯝꯃꯤꯅꯣ
ꯑꯁ ꯑꯩ ꯍꯜꯂꯣ ꯐꯃꯨꯡ ꯍꯥ ꯂꯣꯏꯁꯜꯂꯝꯕꯅꯦ ꯅꯨꯡꯗꯥꯡ ꯋꯥꯏꯔꯝ ꯌꯧꯔꯛꯄꯒꯤ ꯑꯥ ꯑꯣꯛ ꯌꯦꯡꯉꯨꯔꯦ ꯑꯣꯛ ꯃꯆꯥꯛ ꯊꯥꯔꯨꯔꯦ ꯀꯥꯡꯃꯩ ꯈꯨꯔꯝꯃꯦ ꯋꯥꯏ ꯋꯥꯏ ꯁꯤꯠꯆꯜꯂꯦ ꯗꯒꯤ
ꯊꯕꯛ ꯊꯕꯛ ꯑꯔꯣꯏꯕꯤꯅꯤ ꯑꯗꯨꯗꯤ
ꯎꯝ ꯆꯥꯛ ꯊꯥꯒꯠꯀꯦ ꯇꯧꯔꯤ ꯍꯧꯖꯤꯛ
ꯀꯔꯤꯌꯥ
ꯆꯥꯛ ꯊꯥꯒꯠꯀꯦ ꯇꯧꯔꯤꯕ
ꯑꯁ ꯅꯪꯅ ꯆꯥꯛ ꯊꯣꯡꯗꯣꯏꯔꯥ ꯍꯥꯏꯖꯦ
ꯑꯥ
ꯑꯗꯨꯗꯤ ꯊꯕꯛ ꯌꯥꯝ ꯀꯜꯂꯤꯅꯦ
ꯎꯝ ꯈꯣꯏ ꯆꯦꯔꯣ
ꯑꯝꯇ ꯉꯥꯢꯈꯣꯀꯣ ꯑ ꯁꯦꯀꯦꯟ ꯑꯝꯇ ꯄꯥꯏꯌꯨꯀꯣ
ꯍꯜꯂꯣ
ꯍꯜꯂꯣ
ꯇꯥꯔꯕꯣ
ꯇꯥꯔꯦ ꯇꯥꯔꯦ
ꯌꯥꯔꯦ ꯌꯥꯔꯦ ꯅꯣꯏ ꯑꯈꯣꯏ ꯑꯈꯣꯏ ꯏꯆꯦ ꯑꯃ ꯌꯥꯎꯋꯦꯕꯀꯣ ꯏꯁꯧꯖꯤꯅ ꯄꯪꯂꯥꯡꯗ ꯂꯥꯡꯕ ꯃꯥꯉꯣꯟꯗꯩ ꯄꯩꯁꯥ ꯈꯔ ꯂꯧꯔꯨꯔꯦꯕ ꯑꯩꯅ ꯑꯗꯒꯤ ꯃꯥꯖꯦ ꯁꯧꯁꯦ ꯑꯔ ꯑꯔ ꯑꯔꯣꯏꯕꯤ ꯊꯥꯔ ꯂꯥꯡꯉꯦꯅꯦ ꯑꯗꯒꯤ ꯑꯩꯖꯦ ꯌꯨꯝꯗꯩ ꯃꯄꯥꯟ ꯊꯣꯛ ꯌꯥꯗꯕꯤ ꯍꯧꯖꯤꯛꯁꯦ ꯄꯩꯁꯥꯗꯨꯒꯤ ꯍꯥꯀꯟꯗꯀꯣ ꯑꯗꯨꯝ ꯇꯧ ꯂꯩꯔꯦꯕ ꯑꯗꯨꯅ ꯍꯧꯖꯤꯛꯁꯦ ꯄ꯭ꯔꯥ ꯑꯩꯅ ꯕꯟꯗꯦ ꯑꯣꯏꯅ ꯂꯩꯕꯩ ꯇꯥꯢꯞꯇꯅꯤ ꯂꯩꯖꯦ
ꯏꯁ ꯅꯪ ꯌꯥꯝ ꯊꯤ ꯑꯣꯠꯄꯤꯔꯕꯣ ꯍꯥꯏꯁꯤꯕꯣ
ꯑꯣꯠꯂꯦ ꯑꯣ ꯆꯨꯝꯃꯦ ꯈꯣꯠ ꯅꯠꯇ꯭ꯔꯦ ꯑꯥꯏꯗꯤ ꯑ ꯃꯦꯟꯇꯦꯜꯂꯤ ꯑꯣꯠꯂꯦ ꯐꯤꯖꯤꯀꯦꯜꯂꯤ ꯑꯗꯨꯝ ꯑꯣꯠꯂꯦ ꯍꯥꯏꯇꯥꯔꯦ
ꯅꯪꯖꯦ ꯃꯥꯒ ꯄꯣꯛꯃꯤꯟꯅꯕ꯭ꯔꯣ ꯄꯣꯛꯃꯤꯟꯅꯗꯕ꯭ꯔꯣ
ꯎꯝ ꯄꯣꯛꯃꯤꯟꯅꯩꯌꯦ ꯄꯨꯔꯥ ꯄꯣꯛꯃꯤꯟꯅꯩꯌꯦ ꯍꯥꯏꯕ ꯈꯇꯅꯤ ꯑꯗꯨꯝ ꯀꯩ ꯍꯥꯏꯅꯤ ꯑ ꯃꯤꯇꯣꯞꯀ ꯆꯥꯡ ꯑꯗꯨꯝ ꯇꯥꯗꯦ ꯍꯥꯏꯇꯥꯔꯦ
ꯅꯪ ꯁꯦꯕꯥꯒ ꯄꯩꯁꯥꯒ ꯑꯝꯇ ꯄꯤꯕꯤꯗ꯭ꯔꯕ ꯅꯪꯉꯣꯟꯁꯤꯗ
ꯄꯩꯁꯥ ꯄꯤꯌꯦꯕꯀꯣ ꯄꯩꯁꯥ ꯄꯤꯕꯖꯦ ꯄꯨꯔꯥ ꯀꯩꯅꯣꯒꯤ ꯇꯥꯢꯞꯇꯅꯦ ꯃꯥꯅ ꯄꯤꯕ ꯃꯑꯣꯡꯖꯦ ꯆ ꯃꯆꯦ ꯃꯅꯥꯎ ꯄꯥ ꯑꯃ ꯑꯣꯏꯕꯒꯤ ꯅꯁꯦ ꯁꯤꯃꯗꯤ ꯅꯪꯒꯤ ꯀꯩꯅꯣꯝꯃ ꯂꯩꯔꯣ ꯍꯥꯅ ꯍꯥꯏꯗꯦꯕ ꯑꯪ ꯀꯩ ꯍꯥꯏꯅꯤ ꯃꯊꯪ ꯍꯞꯇꯥꯗ ꯄꯤꯔꯛꯀꯗꯕꯅꯤ ꯇꯧꯒ
ꯗꯦꯂꯤ ꯄꯨꯂꯤꯁꯤ ꯇꯥꯏꯞꯇꯀꯣ ꯑꯗꯨꯅꯤ
ꯑꯗꯨꯗꯤ ꯅꯪꯗꯤ ꯄꯤꯕꯤꯅꯕꯕꯨ ꯂꯩ ꯐꯩ ꯑꯩꯈꯣꯏꯗꯤ ꯑꯗꯨ ꯑꯝꯇꯒ ꯂꯩꯖꯗꯦ ꯏꯕꯨꯨꯡꯉꯣ
ꯑꯦ ꯄꯤꯕꯤꯅꯕ ꯃꯥꯏ ꯈꯨꯄꯤꯗꯨꯗꯤ ꯂꯧꯗꯕꯝ ꯐꯩ ꯢꯕꯦꯝꯃ ꯍꯥꯏ ꯍ ꯍꯥꯢꯔꯧꯅꯦ
ꯅꯣꯢ ꯆꯦꯗ ꯅꯤꯗꯥꯥꯏ ꯅꯪꯕꯣ
ꯅꯤꯌꯦ ꯎꯄꯥꯢꯂꯩꯇꯕꯩ ꯅꯤꯕꯅꯦ ꯑꯗꯣ ꯃꯥꯥꯅ ꯈꯪꯒꯗꯕꯅꯦ ꯏꯅꯥꯎꯁꯤ ꯁꯥꯏꯟ ꯁꯥꯢꯟ ꯇꯧꯔꯦ ꯈꯣꯠꯂꯦ ꯍꯥꯏꯒꯗꯧꯅꯦ ꯃꯥꯗꯤ ꯑꯗꯨ ꯇꯧꯗ꯭ꯔꯦꯀꯣ ꯅꯣꯡ ꯁꯥ ꯃꯥꯅ ꯇꯧꯔꯤꯖꯦ ꯄꯩꯁꯥ ꯄꯤꯒꯅꯤ ꯑꯦ ꯍꯌꯦꯡ ꯅꯪꯍꯟꯂꯣ ꯅꯪꯍꯜꯂꯨꯀꯣ ꯍꯦꯛ ꯅꯪꯗꯕꯗ ꯃꯇꯨꯡ ꯅꯥꯎ ꯄꯤꯔꯔꯣꯏ ꯍꯥꯏꯔꯅꯤ ꯑꯗꯒꯤ ꯑꯁꯣꯝ ꯅꯥꯀꯟꯗꯗꯤ ꯑꯩꯉꯣꯟꯗꯗꯤ ꯗ꯭ꯌꯨ ꯆꯠꯂꯦ
ꯑꯗꯣ ꯄꯤꯕꯤꯔꯤ ꯄꯤꯕꯤꯔꯤꯗꯣ ꯐꯠꯇ꯭ꯔꯣ ꯑꯈꯣꯏꯗꯤ ꯑꯗꯨꯃꯥꯏꯅꯒ ꯄꯨꯕꯝꯒ ꯑꯝꯇ ꯂꯩꯖꯗ꯭ꯔꯦ ꯏꯕꯨꯡꯉꯣ
ꯈꯨꯄꯤ ꯍꯥꯏꯗꯤ ꯈꯨꯄꯤꯗꯣ ꯂꯩꯗꯅ ꯈꯨꯄꯤꯖꯦ ꯃꯥꯟꯅꯗꯦꯕ ꯑ ꯑꯦ ꯅꯆꯥꯏ ꯁ ꯁꯥꯢ ꯁꯥꯢ ꯇꯧꯋꯦ ꯈꯣꯠꯂꯦ ꯏꯅꯥꯎ ꯑ ꯑꯗꯨꯅꯅꯤ ꯈꯣꯠꯄꯅꯤ ꯆꯨꯝꯅ ꯍꯥꯏꯔꯒ ꯏꯁꯧꯖꯦ ꯂꯥꯡꯂꯤ ꯂꯥꯡꯂꯤ ꯇꯧꯔꯅꯤ ꯑꯗ ꯄꯩꯁꯥꯖꯦ ꯅꯣꯡ ꯐꯥꯗꯣꯛ ꯍꯥꯏꯌꯣꯕ ꯑꯩꯖꯨ ꯍꯔꯥꯎ ꯍꯔꯥꯎ ꯄꯤꯌꯦꯕ ꯑ ꯁꯤꯡꯒꯦꯕꯀꯣ ꯑ ꯑꯄꯤ ꯈꯨꯗꯤꯡꯒꯤ ꯁꯨꯝ ꯍꯥꯟꯅꯗꯒꯤ ꯀꯩꯅꯣꯝꯒ ꯍꯥꯏꯔꯨꯕꯁꯦ ꯑꯁ ꯅꯪ ꯑꯩ ꯄꯩꯁꯥ ꯁꯤꯡꯗꯧ ꯋꯥꯠꯂꯤꯕꯅꯤ ꯀꯥꯏꯅ ꯇꯧꯔꯒ ꯋꯥꯍꯩ ꯈꯨꯗꯤꯡꯒꯤ ꯆꯥꯛ ꯆꯥꯕꯝ ꯆꯥꯛ ꯆꯥꯔꯦ ꯑꯗꯨꯝ ꯄꯟꯕꯤ ꯑꯗꯒꯤ ꯑꯥ ꯍꯥꯏꯅꯔꯁꯨ ꯑꯗꯨꯝ ꯑꯗꯨꯒ ꯃꯜꯂꯝꯃ ꯑꯗꯨꯝ ꯊꯩꯒ꯭ꯔꯦ ꯍꯥꯏꯇꯥꯔꯦ ꯀꯩꯅꯣꯁꯦ ꯂꯝꯕꯤꯖꯤꯗ ꯑꯗꯨꯅ
ꯌꯥꯝ ꯋꯥꯔꯧꯔꯦ ꯅꯣꯏ ꯆꯦꯗ ꯑꯗꯨꯗꯤ ꯅꯪ
ꯋꯥꯔꯧꯔꯦ ꯋꯥꯔꯧꯕ ꯈꯛꯇ ꯅꯠꯇ꯭ꯔꯦ ꯑꯩ ꯀꯔꯤ ꯍꯥꯏꯗꯣꯏꯅꯣ ꯍꯥꯏꯕꯝ ꯈꯪꯗ꯭ꯔꯦ
ꯑꯗꯣ ꯅꯪ ꯁꯤꯟꯇꯣꯛꯈꯕꯣ ꯄꯩꯁꯥꯗꯤ
ꯁꯤꯡꯗꯦ ꯄꯩꯁꯥ ꯂꯩꯇꯗꯅ ꯄꯩꯁꯥ ꯁꯤꯡꯕꯝ ꯂꯩꯇ꯭ꯔꯦ ꯅꯉꯣꯟꯗꯩ ꯈꯔ ꯄꯨꯒꯦ ꯌꯥꯕ꯭ꯔꯣ
ꯌꯥꯏꯌꯦ ꯌꯥꯏꯌꯦ ꯄꯨꯋꯣ
ꯄꯩꯁꯥ ꯂꯨꯄꯥ ꯀꯌꯥꯃꯨꯛꯅꯣ
ꯌꯥꯝꯗꯦ ꯂꯨꯄꯥ ꯀꯩꯅꯣꯝꯇꯪ ꯂꯧꯔ ꯌꯥꯔꯦ ꯂꯨꯄꯥ ꯆꯧꯉꯥꯇꯪ ꯂꯧꯔꯗꯤ ꯌꯥꯔꯦ
ꯆꯧꯉꯥꯅ ꯀꯣꯟꯅꯔꯗ꯭ꯔꯣ ꯅꯣꯏꯆꯦꯒꯤ ꯁꯤꯡꯕ
ꯀꯣꯟꯅꯥꯔꯅꯤ ꯑꯃꯗꯤ ꯃꯥ ꯄꯤꯔꯛꯑꯅꯨꯅ ꯍꯥꯏꯔꯦꯕ
ꯀꯔꯝꯕ
ꯈꯪ ꯑꯃꯥ
ꯀꯌꯥ ꯀꯌꯥ ꯊꯣꯛꯅ ꯄꯨꯏꯅꯣ ꯅꯪꯒꯤꯁꯤꯕꯣ
ꯑꯅꯤꯔꯛ ꯄꯨꯕ ꯅꯠ ꯑꯦ ꯑꯩꯗꯤ ꯏꯆꯦꯅꯦꯅ ꯂꯧꯕꯅꯦ ꯃꯥꯅ ꯄꯨꯏꯅꯦꯅ ꯍꯥꯏꯔꯛꯏꯅꯦ ꯑꯗꯨꯅ ꯑꯗꯨꯝ ꯁꯤꯡꯗꯣꯔꯦ
ꯑꯩꯒꯤ ꯌꯥꯝ ꯅꯣꯛꯅꯤꯡꯉꯦꯗ ꯅꯪ ꯌꯥꯝ ꯋꯥꯔꯧꯔꯒ ꯐꯝꯃ ꯂꯩꯔꯝꯃꯤꯖꯥꯅꯤꯅꯦ ꯑꯩꯅ ꯀꯣꯜ ꯇꯧꯔꯛꯏꯁꯤꯗꯤ
ꯀꯩꯅꯣꯗꯤ ꯑꯩꯅ ꯉꯔꯥꯡ ꯉꯁꯤ ꯁꯦꯗꯟ ꯑꯃ ꯂꯩꯔꯨꯏꯕꯀꯣ ꯑ ꯋꯥꯍꯩꯗꯤ ꯌꯥꯝꯅ ꯀꯩꯅꯣ ꯇꯧꯥꯋꯦ ꯀꯩ ꯍꯥꯏꯅꯤ ꯑꯃꯨꯛꯀꯁꯨ ꯌꯥꯝ ꯅꯨꯡꯁꯤꯕ ꯁꯥꯔ ꯉꯥꯡꯉꯛꯀꯅꯦꯕ ꯑꯃꯨꯛꯁꯨ ꯌꯥꯝ ꯅꯨꯡꯁꯤꯕ ꯁꯥ ꯉꯥꯡꯉꯛꯀꯅꯦꯕ ꯑꯗꯨꯒ ꯑꯃꯨꯛꯅ ꯍꯦꯛ ꯑꯗꯩ ꯑ ꯑꯩꯁꯦ ꯌꯨꯝꯒ ꯃꯔꯤ ꯁꯨꯛꯂꯩ ꯂꯩꯅꯗꯕꯩ ꯃꯤꯒꯤ ꯇꯥꯏꯞꯇ ꯑꯃꯨꯛꯁꯨ ꯑꯃꯨꯛ ꯉꯥꯡꯉꯦꯕ ꯑꯗꯨꯒ ꯑꯩꯅ ꯌꯝꯅ ꯅꯨꯉꯥꯏꯇ꯭ꯔꯕ
ꯊꯤ ꯊꯤ ꯉꯥꯡꯕꯤꯔꯕ ꯅꯪꯁꯦ
ꯎꯝ
ꯆꯥꯛꯀ ꯑꯝꯇ ꯊꯣꯡꯕꯤꯗ꯭ꯔꯕꯣ ꯅꯪꯅ ꯆꯥꯛ ꯃꯩ ꯊꯥꯒꯠꯍꯜꯂꯦ ꯍꯥꯏꯗꯨꯕꯨ
ꯆꯥꯛꯇꯣ ꯑꯩꯅ ꯃꯩ ꯊꯥꯡꯒꯜꯂꯝꯕꯅꯦ ꯑꯗ ꯊꯣꯡꯉꯕꯨꯗꯤ ꯃꯣꯏꯅ ꯊꯣꯡꯉꯛꯑꯅꯤ
ꯀꯩ ꯊꯣꯡꯅꯤ ꯍꯥꯏꯒꯦ
ꯉꯁꯤꯗꯤ ꯑꯥ ꯊꯥꯔꯣꯏꯒ ꯑꯣꯛꯀ ꯊꯣꯡꯁꯦ ꯍꯥꯏꯍꯧꯕꯅꯦ
ꯏꯁ ꯅꯪꯗꯤ ꯑꯍꯥꯎ ꯑꯍꯥꯎꯕ ꯌꯥꯝ ꯆꯥꯛꯏꯅꯦ ꯑꯩꯈꯣꯏꯁꯦ ꯀꯨꯏꯔꯦ ꯊꯔꯣꯏ ꯑꯣꯛ ꯀ ꯎꯈꯤꯗꯕ
ꯎꯝ ꯉꯁꯤ ꯃꯣꯏ ꯍꯥꯏꯗꯤ ꯑꯩꯈꯣꯏꯗꯤ ꯑꯍꯥꯎ ꯆꯥꯗꯕ ꯂꯩ ꯇꯨꯍꯥꯎ ꯍꯧꯔꯦꯗꯣ ꯇꯧꯔꯦꯕ ꯑꯗꯣ ꯀꯩꯅꯣ ꯇꯧꯔ ꯆꯔꯁꯦꯅ ꯍꯦ ꯄꯩꯁꯥ ꯂꯩꯇꯕ ꯑꯩꯅ ꯑꯗꯨꯝ ꯂꯩꯔ ꯇꯧꯅꯤ ꯑꯗꯨꯁꯨ
ꯅꯪ ꯂꯩꯗꯣꯏꯅꯦ
ꯎꯝ
ꯎꯝ ꯄꯩꯁꯥ ꯄꯨꯒꯦꯗꯣ ꯄꯨꯋꯣ ꯑꯗꯨꯝ ꯄꯤꯔꯛꯀꯦ
ꯎꯝ ꯄꯤꯔꯛꯑꯣ ꯂꯨꯄꯥ ꯆꯥꯝꯃꯉꯥ ꯈꯛꯇꯪ ꯄꯨꯒꯦ ꯑꯗꯨꯒ ꯃꯣꯏꯗꯣ ꯆꯤꯡꯊꯣꯛꯈ꯭ꯔꯒꯦ ꯅꯪꯒꯤꯗꯨꯗꯤ ꯇꯞꯅ ꯄꯤꯔꯛꯄ ꯌꯥꯕ ꯅꯠꯇ꯭ꯔꯣ
ꯌꯥꯏꯌꯦ ꯌꯥꯏꯌꯦ
ꯌꯥꯔꯦ ꯌꯥꯔꯦ ꯍꯣꯏꯅꯦ ꯑꯗꯨꯃꯥꯏꯅ ꯍꯥꯏꯔꯗꯤ ꯐꯩ ꯃꯥꯗꯤ ꯃꯊꯪꯒꯤ ꯇꯥꯡ ꯑꯗꯨ ꯅꯪꯍꯟ ꯑꯗꯨ ꯅꯪ ꯃꯊꯪꯗ ꯃꯇꯨꯡ ꯃꯅꯥꯎ ꯄꯤꯔꯔꯣꯏ ꯊꯥꯔꯛꯅꯤ ꯑꯗꯨꯅ ꯑꯩ ꯂꯝꯕꯤꯗ ꯁꯨꯝ ꯉꯥꯡꯅ ꯆꯠꯄꯅꯦ ꯑꯩꯖꯤ ꯑꯗꯨꯒ ꯀꯣꯛꯁꯦ ꯅꯣꯟꯈꯠꯂ ꯆꯠꯇ꯭ꯔꯕꯅꯦ ꯑꯗꯨꯝ ꯈꯣꯡ ꯈꯣꯡꯗꯣꯟꯖꯤꯗ ꯌꯦꯡꯉꯥ ꯑꯗꯨꯝ ꯆꯠꯂꯕꯅꯦ
ꯅꯠꯇꯦꯕ ꯅꯠꯇꯦꯕ ꯍꯥꯍꯥ ꯑꯩꯩꯅ ꯍꯥꯏꯗꯤ ꯑꯗꯨ ꯄꯨꯕꯗꯤ ꯃꯉꯣꯟꯗꯩ ꯑꯗꯨꯝ ꯄꯨꯕ ꯅꯠꯇ꯭ꯔꯣ
ꯄꯨꯕꯥꯔꯥ ꯄꯨꯗꯦꯗ ꯑꯗꯨꯝ ꯄꯨꯗꯦꯗ ꯑꯩꯅ ꯃꯁꯤꯡ ꯊꯤꯕ ꯌꯥꯏ ꯍꯥꯏꯗꯤ ꯃꯆꯦ ꯑꯃꯒ ꯃꯅꯥꯎꯄꯥ ꯑꯃꯒ ꯂꯩꯅꯔꯤꯕ ꯃꯔꯤꯖꯦ ꯑꯦ ꯏꯅꯥꯎꯄꯥꯖꯦ ꯁꯤꯡꯒꯩ ꯋꯥꯠꯂꯦ ꯃꯥꯅ ꯈꯔ ꯑꯍꯟ ꯁꯥꯕꯅꯦ ꯑꯗꯨꯝ ꯄꯤꯕ ꯌꯥꯏꯌꯦꯅꯀꯣ
ꯅꯪꯗꯤ ꯌꯥꯝ ꯋꯥꯔꯧꯔꯦ ꯅꯣꯏ ꯆꯤꯆꯦꯗ ꯅꯪꯅꯗꯤ ꯄꯤꯕꯤꯗ꯭ꯔꯣ ꯅꯣꯏꯆꯦꯗ ꯄꯩꯁꯥ ꯈꯥꯒ ꯈꯥꯒ ꯍꯥ ꯅꯪꯅꯗꯤ ꯅꯣꯏꯆꯦꯗ ꯄꯩꯁꯥ ꯈꯔꯒ ꯄꯤꯕꯤꯗ꯭ꯔꯣ
ꯑꯦ ꯑꯩꯅ ꯐꯪ ꯀꯥꯟꯗꯗꯤ ꯑꯩꯅ ꯐꯪꯗꯧ ꯑꯩꯅ ꯆꯥꯗꯧꯕ ꯃꯥꯉꯣꯟꯗ ꯏꯜꯂꯤꯅꯦꯍꯦ ꯑꯩꯅ
ꯏꯁ ꯅꯪ ꯅꯆꯦ ꯌꯥꯝ ꯂꯨꯅ ꯇꯧꯏꯅ ꯑꯗꯨꯗꯤ
ꯇꯧꯋꯦ ꯑꯁꯦꯡꯕꯩꯅꯦ ꯑꯁꯦꯡꯕꯗꯤ ꯃꯥ ꯀꯩꯌꯤꯝ ꯈꯪꯗ꯭ꯔꯦ ꯑꯗꯣ ꯀꯩ ꯍꯥꯏꯅꯤ ꯍꯧꯔꯛꯐꯝ ꯀꯥꯎꯕꯩ ꯇꯥꯏꯞꯇꯀꯣ ꯇꯧꯋꯦ ꯍꯥꯏꯇꯥꯔꯦ
ꯅꯪ ꯋꯥꯔꯤ ꯇꯥꯕꯗ ꯑꯩꯈꯣꯏ ꯍꯧꯗꯣꯡꯕꯣꯛ ꯅꯣꯛꯑꯦ ꯁ꯭ꯋꯥꯏꯗ
ꯍꯣꯡꯅ ꯍꯣꯡ ꯅꯣꯛꯑꯦ
ꯎꯝ ꯑꯩꯈꯣꯏ ꯍꯧꯗꯣꯡ ꯃꯆꯥ ꯀꯣꯛꯑꯦꯕꯀꯣ ꯑꯍꯨꯝ ꯀꯣꯛꯑꯦ ꯂꯥ ꯕ ꯑꯃ ꯑꯃꯣꯝ ꯑꯅꯤ ꯃꯁꯛꯁꯤꯅꯅꯦ ꯉꯧꯔꯣꯛ ꯉꯧꯔꯣꯛ ꯉꯧꯔꯒ ꯌꯥꯝ ꯐꯖꯩꯌꯦ ꯃꯃꯤꯠ ꯂꯥꯎꯔꯒ ꯃꯆꯨꯁꯨ ꯆꯞ ꯃꯥꯟꯅꯩ ꯃꯣꯏ ꯑꯍꯨꯝ ꯄꯣꯛꯄꯗꯣ ꯑꯗꯨ ꯅꯨꯡꯁꯤ ꯇꯦ ꯑꯗꯨ ꯁꯨꯃꯥꯏꯅ ꯐꯝꯃꯒ ꯂꯩ ꯅꯪ ꯋꯥꯔꯤ ꯑꯗꯣ ꯑꯩꯅ ꯁꯨꯝ ꯋꯥꯔꯤ ꯁꯟꯅꯔꯒ ꯑꯩ ꯊꯕꯛ ꯇꯧꯕ ꯇꯥꯔꯕ ꯃꯣꯏꯖꯦ ꯌꯥꯝ ꯆꯥꯟꯅꯅ ꯃꯌꯥ ꯀꯥꯊꯣꯛ ꯀꯥꯊꯣꯛꯑ ꯂꯩꯔꯝꯃꯦ ꯅꯣꯛꯅꯤꯡꯉꯛꯕ ꯑꯩꯁꯦ
ꯅꯣꯏ ꯍꯧꯗꯣꯡꯒꯩꯅ ꯅꯣꯏ ꯏꯃꯨꯡ ꯃꯤ ꯃꯥꯟꯂꯝꯗꯧ ꯃꯥꯜ
ꯃꯥꯜꯂꯦ ꯃꯁꯛ ꯌꯥꯝ ꯐꯖꯩ ꯉꯧꯔꯣꯛ ꯉꯧꯔꯣꯛ ꯉꯧꯔꯒ ꯃꯃꯤꯠꯀꯗꯣ ꯂꯥꯎꯔꯒ ꯈꯪꯗꯦꯍꯦ ꯍꯧꯗꯣꯡꯒ ꯃꯤꯒꯕꯨ ꯀꯃꯥꯏꯅ ꯀꯝꯄꯦꯔꯤꯖꯟ ꯇꯧꯗꯣꯏꯅꯣ
ꯍꯥꯏꯗꯤ ꯃꯁꯥ ꯅꯥꯜꯂꯦ ꯃꯁꯛ ꯐꯖꯩ ꯍꯥꯏꯖꯤꯅ ꯅꯣꯏ ꯃꯤ ꯃꯥꯟꯂꯝꯗꯧ ꯃꯥꯜꯂꯦ ꯍꯥꯏꯅꯤ
ꯑꯣ
ꯅꯣꯏ ꯏꯃꯨꯡ ꯃꯤꯅ ꯃꯁꯛ ꯂꯣꯏ ꯐꯖꯩꯗꯅ
ꯎꯝ ꯉꯧ ꯑꯩꯁ ꯅꯪ ꯅꯪꯁꯨ ꯐꯥꯒꯤꯁꯨ ꯌꯥꯝ ꯍꯩꯔꯕ ꯀꯩꯅꯣꯝ ꯇꯧꯔꯦ
ꯐꯥꯒꯤ ꯅꯠꯇꯦ ꯑꯁꯦꯡꯕꯩ
ꯉꯥꯁꯤꯗꯤ ꯌꯥꯝ ꯅꯣꯛꯑꯦꯍꯦ ꯑꯍꯝ ꯑꯩꯖꯨ ꯆꯥꯛ ꯊꯥꯒꯠꯁꯤꯔꯅ ꯇꯧꯔꯝꯕꯅꯦ ꯑꯩꯌꯣ ꯑꯈꯣꯏꯗꯤ ꯃꯥꯏꯔꯦꯟꯒ ꯁꯣꯏꯕꯨꯝꯒ ꯊꯣꯡꯁꯦꯅ ꯍꯥꯏꯌꯦ ꯏꯃꯥꯅ
ꯎꯝ
ꯍꯟꯗꯛꯇꯤ ꯄꯨꯆꯥꯥꯔꯤ ꯁꯤꯟꯐꯝ ꯑꯩ ꯇꯥꯔꯦꯅꯦꯍꯦ
ꯐꯩꯌꯦ ꯐꯩꯌꯦ ꯑꯦ ꯅꯣꯏ ꯀꯩꯅꯣꯗꯤ ꯅꯣꯏ ꯃꯤꯈꯩꯗꯤ ꯀꯥꯏ ꯀꯥꯏ ꯂꯩꯈ꯭ꯔꯒꯦ ꯃꯁꯛ
ꯑꯈꯣꯏ ꯃꯥꯥꯗꯤꯅꯦ ꯑꯣ ꯆꯥꯛ ꯊꯥꯕ ꯆꯠꯂꯝꯒꯅꯤ ꯑꯩꯗꯤ ꯀꯩꯅꯣ ꯇꯧꯗ꯭ꯔꯦ ꯎꯝ ꯑꯗꯨꯒ ꯂꯩꯈꯤꯕꯅꯦ ꯍꯧꯖꯤꯛꯇ ꯃꯥ ꯀꯩꯀꯩ ꯇꯧꯔꯝꯗꯣꯏꯅꯣ ꯉꯪꯗꯦ ꯑꯩꯅ ꯊꯣꯡꯕ ꯇꯥꯏ ꯕꯥꯕꯥꯖꯨ ꯆꯠꯊꯣꯛꯈꯤ
ꯋꯥ
ꯅꯣꯏꯗꯤ ꯏꯟꯖꯥꯡ ꯍꯥꯎꯕ꯭ꯔ ꯏꯟꯖꯥꯡ ꯊꯤꯜꯂꯛ ꯎꯗꯅ ꯑꯩꯈꯣꯏꯗ
ꯊꯤꯜꯂꯛꯀꯦ ꯅꯣꯏ
ꯖꯥꯡ ꯂꯥꯟꯅꯁꯤ
ꯍꯣꯔꯦꯟ ꯄꯨꯡ ꯀꯩꯅꯣ ꯑꯗꯥꯏ ꯂꯣꯏꯅꯤꯕ ꯍꯧꯖꯤꯛ ꯄꯨꯡ ꯀꯌꯥ ꯇꯥꯥꯔꯦ ꯄꯨꯡ ꯎꯝ ꯇꯔꯨꯛ ꯃꯈꯥꯏ ꯇꯥꯔꯦꯅ ꯍꯣꯔꯦꯟ ꯄꯨꯡ ꯇꯔꯦꯠ ꯃꯈꯥꯏ ꯑꯗꯨꯋꯥꯏ ꯂꯣꯏꯅꯤ
ꯑꯗꯨꯗꯤ ꯆꯥꯛ ꯆꯥꯒꯤꯔꯣꯏꯗ
ꯑꯗꯨꯗꯨꯒ ꯈꯔꯈꯤꯗꯣ ꯆꯥꯔꯁꯨ ꯉꯥꯏꯔꯝꯃꯣ ꯑꯗꯨꯝ
ꯎꯝ ꯉꯥꯏꯔꯝꯒꯦ ꯉꯥꯏꯔꯝꯒꯦ ꯑꯍꯥꯎꯕ ꯆꯥꯗꯧꯕ ꯅꯠꯇ꯭ꯔꯥ ꯎꯝ ꯆꯤꯡ ꯏꯆꯤꯡ ꯁꯧꯔꯦ ꯅꯣꯏ ꯀꯩꯅꯣꯅꯥ ꯆꯨꯝꯅ ꯁꯨꯝ ꯆꯥꯟ ꯑꯈꯣꯏ ꯃꯤ ꯑꯍꯨꯝ ꯈꯛꯇꯅꯤꯗ ꯕꯕꯥꯒ ꯑꯩꯒ ꯑꯈꯣꯏ ꯃꯥꯒ
ꯎꯝ
ꯃꯤ ꯌꯥꯝꯗꯦ ꯈꯣꯏ ꯀꯩꯅꯣꯖꯨ ꯏꯅꯥꯎꯄꯥꯗꯨꯁꯨ ꯑꯥꯗ ꯂꯩꯈ꯭ꯔꯦꯕꯀꯣ ꯃꯥꯥꯏ ꯂꯥꯏꯔꯤꯛ ꯇꯝꯕꯩ ꯃꯈꯥꯒꯤ ꯔꯦꯟꯇ ꯂꯩꯕ ꯑꯗꯨꯗꯨꯒꯤꯅꯦ ꯑꯩꯈꯣꯏ ꯕꯥꯒ ꯈꯣꯏ ꯃꯥꯥꯒ ꯈꯣꯏ ꯑꯍꯨꯝ ꯈꯛꯇ ꯆꯥꯏ ꯑꯗꯨꯅ ꯌꯥꯝꯅ ꯀꯣꯝꯃꯦ ꯆꯥꯛꯇꯨ ꯈꯖꯤꯛ ꯈꯛ ꯊꯣꯡ ꯉꯒꯗꯣ ꯆꯦꯡꯗꯣ ꯆꯦꯡꯕꯨꯗ ꯌꯥꯎꯔꯝꯗ꯭ꯔꯕ ꯑꯗꯨꯢꯅꯦ ꯑꯩꯅ ꯈꯔꯣ ꯈꯔꯣ ꯈꯣꯠꯂꯤꯗꯣ ꯌꯥꯝꯃꯝꯗ꯭ꯔꯕ ꯑꯀꯞꯄꯗꯣ ꯍꯌꯦꯡ ꯈꯩꯗ ꯌꯥꯔꯔꯣꯢ ꯁꯤꯗꯤ ꯃꯝ ꯃꯝ ꯇꯣꯛꯑꯅꯤ ꯃꯥꯁꯨ ꯍꯜꯂꯛꯀꯅꯤ ꯍꯥꯢꯕꯅꯤ ꯀꯩ ꯅꯨꯃꯤꯠ ꯅꯣꯝꯃ ꯅꯣꯡ ꯇꯥꯕ꯭ꯔꯣ ꯅꯣꯢꯗ
ꯅꯣꯡꯁꯦ ꯇꯥ ꯈꯛꯇ ꯇꯥꯗꯦ ꯇꯥꯗꯤ ꯇꯥꯢꯌꯦꯕꯀꯣ ꯑꯗꯨ ꯈꯨꯇꯥꯕ ꯀꯩ ꯍꯥꯢꯅꯤ
ꯌꯥꯔꯤꯅꯤ ꯑꯩꯅꯣ
ꯅꯣꯡꯁꯦ
ꯌꯥꯝ ꯀꯟꯅ ꯎꯝ ꯅꯪꯅ ꯉꯥꯡꯕꯗꯣ ꯈꯔꯀꯟꯅ ꯉꯥꯡꯉꯛꯎꯀꯣ ꯑꯩ ꯐꯖꯅ ꯇꯥꯗ꯭ꯔꯦ ꯅꯣꯡ ꯀꯟꯃꯟꯗꯅ
ꯑꯣ
ꯖꯨꯝꯅꯦ ꯅꯈꯣꯟꯖꯨ ꯇꯥꯗ ꯀꯨꯢꯔꯦ ꯏꯃꯥꯟꯅꯕꯤ ꯄꯤ ꯀꯩꯁꯨ ꯋꯥꯔꯤ ꯁꯟ ꯐꯣꯟ ꯁꯟꯉꯦꯡ ꯀꯌꯥꯝ ꯍꯥꯢꯗꯨ ꯅꯪꯖꯨ ꯁꯨꯝ ꯅꯣꯢ ꯀꯣꯂꯦꯖ ꯄꯨꯂꯛꯄꯨꯅ ꯋꯥꯔꯤꯁꯟꯗ ꯀꯨꯢꯔꯦꯅ ꯇꯧꯔꯛꯄ ꯂꯩꯀꯥꯢꯖꯨ ꯑꯣꯢꯔꯦꯗꯅ ꯂꯥꯞꯁꯨ ꯂꯞꯅꯕ ꯅꯠꯇꯦꯅ
ꯑꯣ ꯆꯨꯝꯃꯦ ꯆꯨꯝꯕꯕꯨꯗꯤ ꯌꯥꯝꯅ ꯑ ꯈꯪꯗꯦ ꯑꯩꯗꯤ ꯌꯥꯝ ꯋꯥꯔꯦ ꯍꯥꯢꯇꯥꯔꯦ ꯁꯤ ꯑꯁꯦꯡꯕ ꯍꯥꯢ ꯀꯥꯟꯗ
ꯀꯩꯒꯤ ꯋꯥꯔꯤꯕ
ꯑꯩ ꯈꯪꯗꯦ ꯐꯖꯅ ꯍꯜꯂꯕꯅꯤ ꯌꯝꯗ ꯂꯩ
ꯀꯗꯥꯢ ꯆꯠꯇꯨꯢꯕ ꯅꯪꯗꯤ ꯑꯍ ꯍ ꯍ
ꯈꯪꯗꯦꯗ ꯁꯨꯝ ꯋꯥꯈꯜꯗ ꯅꯨꯡꯉꯥꯢꯕꯝ ꯈꯪꯗꯕꯤ ꯑꯃ ꯂꯩꯗꯥꯢꯅꯦ
ꯎꯝ
ꯑꯗꯨ ꯑꯗꯨꯝ ꯇꯧ ꯂꯩꯔꯕ ꯍꯧꯖꯤꯛꯁꯦ ꯇꯨꯝꯃꯦ ꯇꯨꯝꯕ ꯌꯥꯗꯕꯤ ꯑꯗꯒꯤ ꯆꯥꯔꯦ ꯆꯥꯕ ꯌꯥꯗꯕꯤ
ꯅꯪ ꯋꯦꯠ ꯀꯌꯥ ꯂꯩꯒꯦ
ꯑꯩ ꯋꯦꯠꯄꯨꯗꯤ ꯀꯩꯅꯣ ꯂꯩꯕꯅꯦ ꯍꯨꯝꯐꯨꯒ ꯍꯨꯝꯗꯣꯢ ꯑꯗꯨꯃꯥꯢ ꯂꯩꯔꯝꯒꯅꯤ
ꯑꯣ ꯅꯪꯉꯣꯟꯗꯩ ꯑꯩꯅ ꯈꯤꯇꯪ ꯍꯦꯜꯂꯦ ꯂꯨꯝꯕ
ꯀꯌꯥ ꯂꯨꯝꯃꯤꯅꯣ
ꯀꯩꯅꯧ ꯑꯅꯦ ꯇꯔꯨꯛ ꯂꯨꯝꯃꯦ ꯍꯧ ꯍꯨꯝꯐꯨ ꯇꯔꯨꯛ ꯑꯗꯨꯁꯨ ꯍꯥꯟꯅꯗꯤ ꯈꯔꯕꯨ ꯑꯩꯗꯤ ꯍꯨꯝꯐꯨ ꯃꯉꯥ ꯂꯨꯝ ꯨꯑ ꯅꯊꯟꯒꯤꯗꯨꯅꯤ ꯈꯔ ꯍꯦꯟꯀꯠꯂꯝꯃꯦ ꯍꯨꯝꯐꯨ ꯇꯔꯨꯛ ꯂꯩꯔꯝꯃꯦ ꯋꯦꯠ ꯑꯃ ꯍꯦꯟꯒꯠꯂꯦ ꯅꯪꯉꯣꯟꯗꯩ ꯑꯩꯅ ꯈꯔ ꯍꯦꯜꯂꯦꯀꯣ
ꯎꯝ ꯍꯦꯜꯂꯦ ꯑꯗꯨꯗꯤ ꯑꯩꯅ ꯅꯪꯅ ꯍꯦꯜꯂꯝꯗꯧ ꯃꯥꯜ ꯑꯦ ꯃꯃꯥꯡꯗ ꯑꯣꯟꯈꯤꯕꯅꯦꯕꯀꯣ
ꯎꯝ ꯑꯗꯣ ꯅꯨꯄꯤꯒ ꯅꯨꯄꯥꯒꯖꯦ ꯆꯞ ꯃꯥꯟꯅꯗꯕꯅꯤꯗ ꯅꯨꯄꯥꯗꯤ ꯃꯌꯥꯡ ꯀꯪꯉꯦ ꯍꯥꯢꯔꯖꯨ ꯋꯦꯠ ꯂꯩꯌꯦꯕ ꯅꯨꯄꯤꯗꯤ ꯅꯣꯢ ꯍꯥꯢꯔꯖꯨ ꯅꯨꯄꯥꯅ ꯍꯦꯛꯇ ꯋꯦꯠꯁꯦ ꯍꯦꯟꯕ